ꯚꯥꯏ ꯇ꯭ꯥꯕ꯭ꯔꯣ ꯑꯣ ꯕꯥꯏ ꯑꯣꯏ ꯀꯩꯗꯧꯔꯝꯃꯤꯅꯣ
ꯁꯨꯝ ꯑꯩꯒꯤ ꯇꯨꯝꯑꯝꯃꯅꯤ ꯅꯪꯅ ꯀꯣꯜ ꯇꯧꯄꯗꯩ ꯍꯧꯒꯩꯂꯦ
ꯀꯩꯅꯣ ꯚꯏ ꯆꯨꯝ ꯌꯨꯝꯗ ꯆꯨꯝꯁꯤꯂ ꯁꯔꯨꯛ ꯀꯣꯏꯕ ꯆꯠꯅꯤꯡꯗ꯭ꯔꯣ
ꯀꯣꯏꯕ ꯆꯠꯅꯤꯡꯉꯕꯅꯤ ꯆꯠꯐꯝꯁꯤ ꯀꯔꯥꯏ ꯀꯔꯥꯏ ꯆꯠꯁꯤꯒꯦ ꯈꯟꯕꯅꯦ ꯁꯨꯝ
ꯑꯁ ꯑꯩꯗꯤ ꯆꯠꯅꯤꯡꯉꯤꯅꯦ ꯍꯧꯖꯤꯗꯤ ꯀꯩꯅꯣ ꯂꯣꯛꯇꯥꯛꯀꯥꯏꯁꯤꯁꯨ ꯐꯖꯔꯕ ꯃꯥꯜꯂꯦ ꯆꯠꯅꯤꯡꯗ꯭ꯔꯣ ꯂꯣꯛꯇꯥꯛꯇꯒ
ꯑꯁ ꯆꯠꯅꯤꯡꯉꯤꯕꯅꯤ ꯆꯠꯃꯤꯟꯅꯅꯕ ꯁꯨꯝ ꯃꯤ ꯊꯤꯔꯝꯃꯤꯅ ꯑꯩꯈꯣꯏꯁꯨ ꯆꯠꯊꯣꯛꯎꯁꯦ ꯍꯥꯏꯕ꯭ꯔꯣ
ꯑꯁ ꯑꯩꯈꯣꯏꯁꯨ ꯅꯣꯡꯃ ꯆꯠꯄ ꯌꯥꯏ ꯀꯩꯅꯣ ꯃꯣꯏ ꯀꯩꯅꯣꯒ ꯂꯣꯛꯆꯥꯛꯠꯇ ꯂꯦꯛꯄ ꯑꯃꯈꯛ ꯂꯩꯕꯗꯨꯗ ꯅꯣꯡ ꯈꯛꯇꯁꯨ ꯑꯩꯈꯣꯏꯁꯨ ꯃꯈꯐꯝ ꯃꯌꯥꯝ ꯇꯧꯔꯒ ꯂꯦꯛꯄ ꯌꯥꯏ ꯀꯩꯅꯣ
ꯌꯥꯏ ꯆꯠꯁꯤꯅꯦ ꯑꯩꯁꯨ ꯆꯥꯅꯤꯡ ꯆꯠꯅꯤꯡ ꯂꯩꯔꯝꯃꯤꯅꯤ ꯍꯥꯏ ꯁꯥꯒꯠꯂꯛꯄꯅꯤꯅ ꯋꯥꯈꯜꯒꯁꯤ ꯈꯔ ꯅꯨꯡꯉꯥꯏꯊꯣꯛꯅꯕ ꯈꯔ ꯏꯪꯕ ꯃꯐꯝꯗꯣ ꯂꯣꯛꯇꯥꯛꯅ ꯈꯔ ꯐꯩꯗꯅ
ꯎꯝ ꯐꯨꯝꯗꯤꯒ ꯎꯔꯒ ꯅꯨꯡꯁꯤꯠ ꯅꯨꯡꯁꯥꯒ ꯐꯟ ꯁꯤꯠꯂꯒ ꯅꯨꯡꯉꯥꯏꯗꯣꯏꯅꯤꯅꯦ
ꯑꯗꯨꯅꯦ ꯑꯗꯩ ꯉꯥꯒ ꯐꯥꯔ ꯂꯣꯛꯇꯥꯛꯇꯒꯤ ꯅꯨꯡꯗꯥꯡꯗꯨꯗꯤ ꯅꯥꯏꯠ ꯏꯁꯇꯦꯗꯣ ꯇꯧꯔꯒ
ꯎꯝ ꯅꯨꯡꯉꯥꯏꯗ ꯖꯥꯠꯅꯤ ꯑꯗꯨꯃꯥꯏꯅ ꯇꯧꯔꯒꯦ
ꯑꯗꯨ ꯅꯨꯡꯉꯥꯏꯗꯧ ꯃꯥꯜꯂꯦꯅ ꯈꯟꯕꯗ
ꯐꯦꯃꯤꯂꯤ ꯑꯣꯏꯅ ꯄꯨꯂꯞ ꯆꯠꯂꯁꯤ ꯌꯥꯏꯅꯦ ꯑꯗꯨꯗꯤ
ꯌꯥꯏ ꯐꯦꯃꯤꯂꯤ ꯑꯣꯏꯅ ꯆꯠꯂꯁꯨ ꯅꯨꯡꯉꯥꯏꯅꯤ ꯑꯗꯨꯒ ꯃꯌꯥꯝ ꯃꯊꯪ ꯃꯊꯪ ꯍꯦꯛꯇ ꯆꯠꯂꯗꯕꯅꯤꯅ ꯂꯝ ꯀꯣꯏꯊꯣꯛꯄꯁꯤ ꯃꯈꯜꯁꯨ ꯅꯨꯡꯉꯥꯏꯕ
ꯎꯝ ꯑꯗꯨꯗꯤ ꯕꯥꯏ ꯄ꯭ꯂꯥꯟꯁꯤ ꯃꯥꯏ ꯄꯥꯛꯅꯕ ꯇꯧꯍꯟꯁꯤꯗꯅ
ꯌꯥꯏꯅꯦ ꯌꯥꯏꯅꯦ ꯑꯩꯈꯣꯏ ꯍꯟꯗꯛꯇꯤ ꯃꯥꯏ ꯄꯥꯛꯅꯕ ꯑꯝ ꯆꯠꯂꯗꯕꯅꯤ
ꯍꯟꯗꯛꯅ ꯂꯣꯛꯇꯥꯛ ꯆꯠꯂꯗꯤ ꯍꯟꯗꯛꯅ ꯂꯣꯛꯇꯥꯛ ꯆꯠꯂꯗꯤ ꯃꯊꯪꯗꯤ ꯈꯔ ꯂꯥꯞꯄꯗꯥ ꯑꯣꯏꯅ ꯆꯠꯁꯤꯗꯅ
ꯌꯥꯏꯅꯦ ꯀꯥꯏ ꯀꯥꯏ ꯆꯠꯁꯤ ꯍꯥꯏꯅꯣ
ꯑꯁ ꯈꯪꯗꯦꯗ ꯈꯪꯗꯦ ꯈꯔ ꯈꯪꯗꯦ ꯐꯖ ꯐꯖꯕ ꯃꯐꯝꯗ ꯆꯠꯂꯒ ꯐꯣꯇꯣꯒ ꯀꯥꯞꯄꯒ ꯃꯦꯃꯣꯔꯤ ꯑꯣꯏꯍꯧꯅꯕ ꯑꯩꯈꯣꯏꯒꯤ ꯁꯤꯁꯤ ꯆꯠꯂꯣꯏꯗ ꯈꯔꯗ ꯑꯣꯏꯁꯨ ꯈꯪꯍꯧꯅꯕ ꯍꯥꯏꯇꯥꯔꯦ
ꯃꯇꯝꯁꯨ ꯂꯣꯏꯔꯦ ꯃꯊꯪ ꯃꯊꯪ ꯆꯍꯤ ꯑꯗꯨꯗꯗꯤ ꯑꯩꯈꯣꯏꯁꯨ ꯀꯩꯅꯣ ꯃꯅꯥꯂꯤꯒꯨꯝꯕꯗ ꯀꯣꯏꯔꯨ ꯌꯥꯏꯗꯅ
ꯑꯁ ꯌꯥꯏꯌꯦ ꯑꯗꯨꯃꯥꯏꯅ ꯑꯁ ꯈꯪꯗꯦ ꯃꯐꯝ ꯐꯖꯥ ꯐꯖꯕꯁꯤ ꯆꯠꯅꯤꯡꯉꯤ ꯍꯥꯏꯇꯥꯔꯦ
ꯈꯪꯗꯦ ꯃꯗꯤ ꯐꯣꯇꯣ ꯃꯌꯥꯝ ꯀꯥꯞꯄ ꯀꯥꯞꯄ ꯃꯦꯃꯣꯔꯤ ꯃꯌꯥꯝ ꯊꯝꯍꯧꯅꯕ
ꯎꯝ
ꯑꯅꯧ ꯑꯅꯧꯕ ꯃꯌꯥꯝ ꯑꯃ ꯎꯔꯛꯇꯣꯏꯅꯤ ꯑꯗꯨꯒꯨꯝꯕ ꯃꯌꯥꯝꯗꯨ ꯌꯦꯡꯅꯤꯡꯗ꯭ꯔꯥ
ꯍꯣꯏ ꯍꯣꯏ ꯍꯤꯡꯉꯤꯕ ꯃꯇꯝꯗ ꯈꯔ ꯅꯍꯥ ꯑꯣꯏꯔꯤꯉꯩ ꯆꯠꯍꯧꯗ꯭ꯔꯗꯤ ꯍꯅꯨꯔꯀꯥꯟꯗꯒ ꯆꯠꯂꯗꯤ ꯑ ꯍꯁ ꯑꯗꯣ ꯚꯥꯏ ꯍꯣꯏ ꯀꯩꯅꯣꯕꯨ ꯃꯃꯥꯍꯣꯏꯁꯨ ꯂꯣꯛꯇꯥꯛ ꯆꯠꯄꯒꯤꯗꯣ ꯍꯥꯟꯅ ꯍꯥꯏꯅꯁꯤꯗꯅ
ꯍꯣꯏ ꯈꯟꯅꯁꯤ ꯂꯣꯛꯇꯇ ꯎꯄꯂꯣ ꯈꯛꯇ ꯆꯠꯄ꯭ꯔꯥ
ꯚꯥꯏ ꯑꯩꯗꯤ ꯂꯣꯛꯇꯥꯛꯇꯒ ꯆꯠꯊꯣꯛꯑꯒ ꯍꯥꯏꯗꯤ ꯈꯪꯗꯦ ꯑꯗꯨꯃꯛ ꯈꯔ ꯀꯣꯏꯕ ꯆꯠꯂꯒꯅ ꯋꯥꯈꯜꯁꯤꯒ ꯈꯔ ꯁꯥꯐꯒꯗꯧꯕ ꯃꯥꯜꯂꯤ
ꯍꯧꯖꯤꯛꯀꯥꯟ ꯃꯈꯜ ꯏꯃꯨꯡꯗꯨꯗ ꯀꯥꯕꯗ ꯁꯨꯝ ꯂꯩꯁꯤꯟꯕꯁꯤꯗ
ꯍꯣꯏ ꯈꯔ ꯀꯣꯏꯕ ꯆꯠꯊꯣꯛꯑꯒ ꯋꯥꯈꯟꯁꯤ ꯅꯨꯡꯉꯥꯏꯗꯧ ꯃꯥꯟꯗ꯭ꯔꯣꯅꯦ
ꯍꯣꯏ
ꯃꯍꯧꯁꯥꯒꯤ ꯐꯖꯕꯁꯨ ꯌꯦꯡꯊꯣꯛꯎꯅꯤ
ꯃꯥꯅꯦ ꯑꯗꯨꯝꯕ ꯈꯔ ꯌꯦꯡꯒꯗꯕꯅꯤ ꯍꯣꯏ ꯍꯣꯏ
ꯑꯩꯅ ꯒꯥ ꯈꯟꯖꯔꯤꯁꯦ ꯚꯥꯏ ꯁꯨꯃꯥꯏꯅ ꯈꯟꯖꯩꯅꯦ ꯑꯁ ꯑꯃꯕꯨ ꯑꯣꯏꯔꯣ ꯑꯃꯕꯨ ꯑꯣꯏꯔꯣ ꯀꯣꯏꯕꯁꯤ ꯆꯠꯂꯒꯕ ꯐꯖꯅ ꯑꯁ ꯂꯣꯛꯇꯥꯛꯇꯅ ꯀ ꯇꯧꯅꯤꯡꯉꯤꯁꯦ ꯂꯣꯛꯇꯥꯛꯀꯤ ꯀꯩꯅꯣꯐꯝꯁ ꯃꯊꯛꯇꯨꯗꯒꯤ ꯂꯦꯞꯄꯒ ꯐꯣꯇꯣꯒꯁꯨ ꯐꯖꯅ ꯅꯝ ꯅꯝꯅꯤꯡꯉꯤꯅꯦ ꯚꯥꯏ ꯂꯣꯛꯇꯥꯛ ꯍꯅ ꯆꯠꯄꯅ ꯐꯗꯧ ꯃꯥꯟ꯭ꯔꯣ
ꯍꯣꯏ ꯑꯗꯨꯗꯤ ꯂꯣꯛꯇꯥꯛ ꯆꯠꯂꯁꯦ ꯑꯗꯣ ꯀꯩꯀꯩ ꯄ꯭ꯂꯥꯟ ꯍꯥꯏꯗꯤ ꯀꯩꯀꯩ ꯄꯨꯕ ꯈꯣꯠꯄ ꯑꯗꯩ ꯑꯥꯗ ꯂꯩꯁꯤ ꯂꯦꯛꯁꯦ ꯍꯥꯏꯕ꯭ꯔꯥ ꯅꯨꯡꯗꯥꯡ ꯀꯃꯥꯏ ꯀꯃꯥꯏ ꯍꯥꯏ
ꯍꯣꯏ ꯑꯩꯈꯣꯏ ꯐꯦꯃꯤꯂꯤ ꯄꯨꯂꯞ ꯑꯣꯏꯅ ꯆꯠꯂꯒ ꯑꯗꯨꯃꯥꯏꯅ ꯂꯩꯊꯣꯛ ꯌꯦꯟꯁꯥꯡ ꯑꯍꯥꯎꯁꯨ ꯆꯥꯊꯔꯒ ꯅꯨꯡꯗꯥꯡꯗꯅ ꯀꯃꯥꯏꯅ ꯑꯃꯨꯛ ꯍꯥꯏꯗꯤ ꯑꯌꯨꯛ ꯅꯨꯡꯊꯤꯜꯒꯤ ꯐꯖꯕꯒ ꯅꯨꯃꯤꯗꯥꯡ ꯀꯔꯝꯕꯅ ꯅꯨꯡꯉꯥꯏꯕꯅꯣꯒ ꯌꯦꯡꯊꯣꯛꯄ ꯌꯥꯏꯗꯅ ꯑꯩꯈꯣꯏꯁꯨ
ꯌꯥꯏ ꯌꯥꯏ ꯎꯆꯥꯥ ꯑꯄꯥꯒꯤ ꯅꯨꯡꯁꯤꯠ ꯅꯨꯡꯁꯥꯁꯤꯗ ꯑꯗꯣꯝꯒꯤ ꯅꯨꯡꯁꯤꯠ ꯅꯨꯡꯁꯥꯁꯨ ꯈꯔ ꯈꯦꯠꯅꯔꯝꯅꯤ
ꯎꯝ
ꯃꯅꯤꯄꯨꯔꯤꯁꯨ ꯐꯖꯕ ꯃꯐꯝ
ꯑꯗꯩ ꯁꯨꯝ ꯂꯩꯁꯤꯜꯂꯛꯄꯁꯦ ꯅꯨꯡꯉꯥꯏꯇꯗꯅ ꯁꯨꯝ ꯀꯣꯏꯕꯕꯁꯤ ꯆꯠꯊꯣꯛꯅꯤꯡꯉꯛꯏꯅꯤꯅꯦ
ꯎꯝ
ꯑꯗꯨꯗꯤ ꯗꯦꯠ ꯑꯃ ꯑꯩꯈꯣꯏ ꯐꯤꯛꯁ ꯀꯥꯡ ꯇꯧꯔꯥꯁꯤꯗꯅ
ꯌꯥꯏ ꯌꯥꯏ ꯇꯝ ꯇꯝ ꯍꯥꯏꯔꯛꯑꯣ ꯑꯗꯨꯝ ꯇꯧꯔꯥꯁꯤ ꯑꯗꯨꯒꯥ
ꯑꯗꯣ ꯚꯥꯏꯗꯤ ꯍꯟꯗꯛꯁꯤ ꯀꯣꯏꯕ ꯏꯆꯠ ꯆꯠꯇ꯭ꯔꯕ ꯍꯥꯏꯁꯦ
ꯀꯔꯤ
ꯀꯣꯏꯕ ꯏꯆꯠ ꯆꯠꯇ꯭ꯔꯕꯣꯕ
ꯑꯁ ꯍꯧꯖꯤꯛꯀꯥꯟꯗꯤ ꯀꯣꯏꯕꯒ ꯆꯠꯇ꯭ꯔꯦꯗ ꯕꯤꯠ ꯂꯩꯇꯗꯅ ꯁꯨꯝ ꯆꯠꯇꯅ ꯂꯩꯕꯅꯤꯅꯥ ꯆꯠꯅꯤꯡꯕ ꯑꯗꯨꯁꯨ ꯆꯠꯐꯝ ꯈꯣꯠꯄ ꯑꯗꯩꯗꯤ ꯆꯠꯃꯤꯟꯅꯅꯕ ꯃꯤꯗꯣ ꯁꯨꯝ ꯐꯔꯛ ꯇꯥꯅꯔꯒ ꯂꯩꯔꯦ ꯑꯗꯩ ꯅꯪ ꯍꯧꯔꯛꯏꯀꯥꯟꯗ ꯆꯠꯍꯧꯔꯁꯤ ꯁꯦ ꯍꯟ ꯗꯛꯇꯤ
ꯑꯗꯨꯅꯦ ꯑꯁ ꯑꯩꯈꯣꯏꯅꯤ ꯁꯣꯝꯗ ꯑꯁꯣꯝꯗ
ꯑꯦ ꯀꯩꯅꯣ ꯆꯠꯅꯤꯡꯗ꯭ꯔꯣ ꯅꯪꯕꯨ ꯁꯤꯂꯣꯡꯒꯨꯝꯕ ꯆꯠꯅꯤꯡꯗ꯭ꯔꯣ ꯑ ꯍꯥꯏꯗꯤ ꯈꯔꯁꯨ ꯏꯪꯕ ꯃꯐꯝ ꯑꯣꯏꯕꯅꯤꯅ ꯅꯨꯡꯉꯥꯏꯗꯅ ꯍꯧꯖꯤꯛ ꯁꯥꯒꯠꯂꯛꯄꯁꯤꯗ ꯑꯗꯨꯝꯕꯗꯒ ꯅꯣꯡ ꯅꯤꯅꯤ ꯂꯩꯔꯨꯔꯗꯤ ꯅꯨꯡꯉꯥꯏꯔꯣꯏꯗ꯭ꯔꯣ ꯏꯪꯉꯣꯏꯗ꯭ꯔꯣ
ꯎꯝ ꯑꯗꯨꯝ ꯑꯌꯤꯡ ꯃꯐꯝ ꯆꯠꯂꯁꯨ ꯌꯥꯏ
ꯑꯗꯨꯅꯦ
ꯑꯁ ꯈꯪꯖꯗꯦꯗ ꯕꯥꯏ ꯆꯠꯅꯤꯡꯕꯩꯗꯤ ꯆꯠꯅꯤꯡ ꯉꯥꯇꯅꯤ ꯍꯦꯛ ꯂꯥꯟꯁꯤ ꯂꯥꯛꯁꯤꯜꯂꯛꯄꯗꯩ ꯕ ꯂꯥꯟꯁꯤꯅꯥ ꯍꯦꯛ ꯂꯩꯁꯤꯜꯂꯛꯄꯗꯒꯤꯩ ꯇꯧꯈ ꯆꯠꯅꯤꯡꯕ ꯃꯈꯩ ꯆꯠꯅꯤꯡꯕ ꯃꯐꯝꯗꯨ ꯆꯠ ꯌꯥꯗ ꯄꯨꯔꯥ ꯀꯩꯅꯣꯝ ꯇꯧꯈ꯭ꯔꯕꯅꯦ
ꯅꯪ ꯃꯃꯥꯡ ꯆꯍꯤꯗꯥ ꯀꯥꯏ ꯀꯥꯏ ꯀꯥꯏ ꯀꯥꯏꯗꯕꯨ ꯀꯣꯏꯊꯣꯛꯍꯧ ꯒꯦ
ꯈꯪꯗꯦ ꯗ ꯚꯥꯏ ꯀꯣꯏꯒ ꯀꯣꯏꯗ꯭ꯔꯤꯗ
ꯑꯩꯕꯨꯗꯤ ꯃꯥꯡ ꯆꯍꯤꯗ ꯀꯩꯅꯣ ꯂꯇꯥꯛꯇ ꯀꯣꯏꯍꯧꯏ ꯅꯨꯡꯉꯥꯏ ꯃꯣꯏ ꯑꯗꯨꯗ ꯍꯥ ꯐꯣꯇꯣ ꯅꯝꯃꯛꯑꯦ ꯐꯣꯇꯣꯒ ꯌꯥꯝ ꯅꯝꯃꯛꯑꯦ ꯑꯗꯩꯗꯤ ꯌꯥꯝ ꯅꯨꯡꯉꯥꯏ ꯆꯠꯃꯤꯟꯅꯕ ꯃꯤꯁꯤꯡꯗꯣ ꯑꯗꯩꯗꯤ ꯃꯣꯏꯒꯤ ꯏꯁꯤꯡ ꯅꯨꯡꯁꯤꯠ ꯑꯗꯣ ꯍꯥꯏꯗꯤ ꯁꯣ ꯃ ꯃꯥꯟꯅꯕ ꯈꯔ ꯈꯦꯠꯅꯕꯅ ꯍꯥꯏꯇꯥꯥꯔꯦꯅ ꯍꯥꯏ ꯑꯃꯨꯃꯨꯛꯇꯪ ꯊꯦꯡꯅꯕ ꯑꯣꯏꯕꯅꯤꯅ ꯌꯥꯝ ꯀꯥ ꯍꯦꯟꯅ ꯐꯪꯗꯕꯅꯤꯅ ꯌꯥꯝ ꯅꯨꯡꯉꯥꯏ
ꯎꯝ ꯑꯗꯨ ꯚꯥꯏ ꯂꯝ ꯆꯠꯄ ꯍꯥꯏꯁꯦ ꯑꯗꯨꯝ ꯍꯥꯏꯗꯤ ꯀꯣꯏꯕ ꯆꯠꯄ ꯀꯩꯗꯧꯕ ꯍꯥꯏꯁꯦ ꯑꯗꯨꯝ ꯅꯨꯡꯗꯤ ꯅꯨꯡꯉꯥꯏ ꯃꯐꯝ ꯐꯖ ꯐꯖ ꯌꯦꯡꯉꯨꯀꯥꯟꯗ ꯋꯥꯈꯜꯁꯦ ꯅꯨꯡꯉꯥꯏꯌꯦꯕꯨ ꯑꯗꯣ ꯆꯠꯊꯣꯛ ꯆꯠꯁꯤꯟꯒꯤ ꯆꯠꯊꯣꯛ ꯆꯠꯁꯤꯟꯒꯤ ꯃꯇꯥꯡꯗ ꯈꯨꯗꯣꯡ ꯆꯥꯔꯛꯇꯕꯗꯗꯤ ꯑꯁ ꯋꯥꯁꯨ ꯋꯥꯏꯅꯦ ꯑꯗꯨꯗꯁꯨ
ꯃꯅꯤꯄꯨꯔꯗꯅ ꯍꯥꯏꯔꯒ ꯁꯨꯝ ꯋꯥꯈꯜꯁꯦ ꯑꯇꯣꯞꯄ ꯃꯄꯥꯟ ꯂꯝ ꯁꯨꯝ ꯀꯣꯏꯊꯣꯛ ꯀꯣꯏꯊꯣꯛꯑꯒꯅ ꯍꯦꯟꯅ ꯍꯥꯏꯗꯤꯅꯨꯡꯥꯏ ꯅꯨꯡꯉꯥꯏꯗꯅ
ꯑꯗꯨꯅꯦ ꯑꯩꯈꯣꯏꯁꯨ ꯚꯥꯏ ꯑꯩꯈꯣꯏꯁꯨ ꯈꯔ ꯀꯣꯏꯔꯉꯥꯏ ꯇꯧꯔꯤꯁꯦ ꯑꯩꯈꯣꯏ ꯑꯩꯈꯣꯏ ꯏꯃꯥꯟꯅꯕꯤ ꯍꯥꯟꯅ ꯅꯍꯥꯟ ꯑꯩꯈꯣꯏ ꯄꯨꯜꯂꯛꯄ ꯃꯈꯩꯗꯣ ꯑꯝ ꯄꯨꯂꯞ ꯀꯣꯏꯃꯤꯟꯅꯩ ꯌꯥꯏꯅ ꯑꯗꯨꯃꯥꯏꯅ ꯇꯧꯔꯒ
ꯑꯗꯨ ꯀꯣꯏꯃꯤꯅꯟꯕ ꯃꯤꯗꯨ ꯀꯅꯥ ꯀꯅꯥ ꯀꯅꯥ ꯀꯅꯥ ꯍꯧꯁꯥ ꯍꯥꯏꯕꯅꯣ ꯀꯅꯥ ꯀꯅꯥ ꯆꯠꯃꯤꯅꯁꯦ ꯍꯥꯏꯕꯅꯣ ꯑꯩꯈꯣꯏꯕꯨ ꯃꯣꯏ ꯈꯔ ꯍꯧꯁꯦ ꯍꯥꯏꯕꯔꯣ
ꯌꯥꯏ ꯑꯗꯨꯃꯥꯏꯅ ꯃꯣꯏ ꯈꯔ ꯍꯧꯁꯦ
ꯍꯥꯏꯗꯤ ꯑꯩꯅ ꯑꯩꯅ ꯌꯥꯝ ꯌꯦꯡꯅꯤꯡꯉꯤꯁꯦ ꯑꯩꯗꯤ ꯂꯣꯛꯇꯥꯛ ꯆꯠꯂꯒ ꯂꯣꯛꯇꯥꯛ ꯍꯧꯖꯤꯛꯀꯥꯟ ꯊꯝꯕꯥꯜ ꯁꯥꯠꯄ ꯈꯣꯠꯄꯗꯣ ꯌꯥꯝ ꯍꯦꯛꯅꯤꯡꯉꯦ ꯑꯗꯩ ꯉꯥꯒꯗꯣ ꯌꯥꯝ ꯐ꯭ꯔꯦꯁ ꯑꯣꯏꯅ ꯐꯥꯔ ꯆꯥꯕꯗꯣ ꯆꯥꯅꯤꯡꯉꯦ ꯅꯪꯗꯤ ꯀꯩꯀꯩ ꯌꯦꯡꯅꯤꯡꯉꯦ ꯑꯗꯩ ꯀꯩꯕꯨꯜ ꯂꯝꯖꯥꯎ ꯂꯑꯦ ꯀꯩꯕꯨꯂ ꯂꯝꯖꯥꯎ ꯍꯥꯏꯕ ꯀꯩꯅꯣ ꯑꯗꯨꯒꯗꯨ ꯆꯪꯉꯒ ꯌꯥꯝ ꯌꯦꯡꯅꯤꯡꯉꯦ ꯅꯪꯗꯤ ꯀꯩꯀꯩ ꯌꯦꯡꯅꯤꯡꯕꯅꯣ
ꯚꯏ ꯃꯇꯝꯕꯨ ꯂꯩꯔꯗꯤ ꯑꯗꯨꯝ ꯆꯠꯁꯤ
ꯀꯔꯤ
ꯃꯇꯝ ꯑꯗꯨꯝ ꯍꯥꯏꯗꯤ ꯃꯇꯝ ꯑꯍꯥꯡꯕ ꯃꯇꯝꯗ ꯑꯗꯨꯝ ꯐꯦꯃꯤꯂꯤ ꯇꯥꯏꯝ ꯑꯣꯏꯅ ꯑꯗꯨꯝ ꯄꯨꯂꯞ ꯄꯨꯂꯞ ꯆꯠꯁꯦꯕ
ꯎꯝ ꯑꯗꯩ ꯅꯥꯏꯠ ꯏꯁꯇꯦꯒ ꯇꯧꯔꯒ ꯃꯌꯥꯝ ꯂꯦꯛꯃꯤꯟꯕ ꯃꯌꯥꯝꯗꯨ ꯂꯦꯛꯃꯤꯅꯗꯅ ꯂꯥꯡꯗꯅ ꯃꯣꯏ ꯏꯁꯤꯡ ꯅꯨꯡꯁꯤꯠꯀꯗꯣ ꯂꯤ ꯂꯤ ꯍꯨꯝꯗꯅ ꯌꯥꯝ ꯅꯨꯡꯉꯥꯏꯔꯣꯏꯗ꯭ꯔꯣ ꯑꯩ ꯍꯧꯖꯤꯛꯃꯛ ꯆꯠꯅꯤꯡꯉꯕꯅꯤ ꯍꯌꯦꯡꯅ ꯍꯪꯁꯤꯜꯂ ꯇ ꯗꯦꯠ ꯐꯤꯛꯁ ꯇꯧꯁꯤꯜꯂꯁꯤꯗꯅ ꯊꯨꯖꯤꯜꯂꯁꯦꯕ ꯍꯥꯏꯗꯤ ꯁꯥꯒꯠꯂꯛꯄꯅꯤꯅ ꯈꯔ ꯏꯪꯕ ꯃꯐꯝ ꯑꯗꯨꯝꯕꯗꯨ ꯆꯠꯂꯒ ꯄꯣꯊꯥꯕꯅ ꯋꯥꯈꯜꯁꯤ ꯅꯨꯡꯉꯥꯏꯗꯧ ꯃꯥꯜꯂꯤ
ꯎꯝ ꯎꯏ ꯅ
ꯂꯣꯛꯇꯥꯛ ꯅꯠꯇꯕ ꯑꯇꯣꯞꯄꯕꯨ ꯀꯩꯀꯩ ꯂꯝꯕꯨ ꯂꯩꯕꯅꯣ ꯑꯩꯈꯣꯏ ꯁ꯭ꯋꯥꯏꯁꯤ ꯍꯥꯏꯗꯤ ꯀꯣꯏꯊꯣꯛꯄ ꯌꯥꯕ ꯅꯨꯡꯉꯥꯏꯗꯕ ꯃꯐꯝ ꯈꯔ ꯍꯧꯖꯤꯛꯀꯥꯟꯗ ꯑꯦꯄꯜ ꯐꯥꯔꯝ ꯌꯥꯝ ꯆꯠꯅꯔꯤ ꯑꯦꯄꯜ ꯐꯥꯔꯝꯒꯥ ꯆꯠꯅꯤꯡꯗ꯭ꯔꯣ
ꯃꯤꯈꯩ ꯍꯣꯏ ꯃꯈꯣꯡ ꯂꯝ ꯐꯦꯟ ꯄꯥꯠ ꯍꯥꯌꯕ ꯑꯗꯨꯗꯁꯨ ꯑꯗꯨꯗ ꯑꯣꯏꯕ ꯃꯥꯜꯂꯤ ꯑꯩꯈꯣꯏꯁꯨ ꯅꯨꯡꯊꯤꯅꯗ ꯑꯃ ꯉꯥꯏꯍꯥꯛ ꯀꯣꯏꯊꯣꯛꯎꯁꯦ ꯍꯥꯏꯕ꯭ꯔꯣ ꯑꯗꯨꯗ
ꯎꯝ ꯍꯣꯏ ꯉꯥꯛꯇꯪꯕꯥꯑꯣꯗꯤ ꯀꯣꯏꯊꯣꯛꯎ ꯌꯥꯏꯗꯅ ꯍꯧꯖꯤꯛꯀꯥꯟꯒꯤ ꯁꯨꯝ ꯇ꯭ꯔꯦꯟꯗꯤꯡ ꯒꯟꯁꯤꯁꯨ ꯌꯥꯎꯒꯗꯃꯅꯤ
ꯑꯗꯨꯅꯤ ꯑꯁ ꯈꯟꯗꯦ ꯐꯣꯇꯣꯒ ꯈꯤꯇꯪ ꯀꯥꯞꯊꯦꯑ ꯑꯩꯈꯣꯏꯁꯨ ꯇ꯭ꯔꯦꯟꯅꯤꯡꯁꯦ ꯈꯔ ꯌꯎꯊꯣꯛꯄꯅ ꯐꯗꯣꯏꯔꯥ
ꯑꯗꯨꯅ ꯐꯥꯗꯧ ꯃꯥꯜꯂꯤ ꯑꯗꯨꯒ
ꯍꯣꯏ ꯐꯔ ꯈꯔꯁꯨ ꯅꯨꯡꯉꯥꯏꯊꯣꯛꯑ ꯂꯩꯕꯅꯗꯤ ꯐꯗꯧ ꯃꯥꯜꯂꯤ ꯄꯨꯅꯁꯤ ꯌꯨꯝꯗ ꯀꯩꯗ ꯁꯨꯝ ꯂꯩ ꯁꯤꯟꯕ ꯍꯥꯏꯁꯤ ꯈꯔ ꯀꯣꯏꯕ ꯆꯠꯊꯣꯛ ꯈꯣꯠꯆꯤꯟ
ꯆꯠꯅꯤꯡꯉꯤ ꯆꯠꯅꯤꯡꯉꯤꯅꯦ ꯆꯠꯅꯤꯡꯇꯔꯣ ꯕꯍꯥꯏꯗꯤ
ꯆꯠꯅꯤꯉꯤꯅꯤ ꯑꯩꯁꯨ ꯑꯗꯨꯗꯤ ꯚꯥꯏ ꯑꯩꯈꯣꯏ ꯗꯦꯠꯇꯣ ꯃꯣꯏ ꯐꯤꯛꯁ ꯇꯧꯔꯁꯦ꯫
ꯍꯣꯏ ꯗꯦꯠ ꯐꯤꯛꯁ ꯇꯧꯔꯁꯤ ꯑꯗꯨꯒ ꯆꯠꯅꯉꯥꯏ ꯇꯧꯔꯁꯤ꯫
ꯎꯝ ꯑꯗꯩ ꯏꯃꯥꯟꯅꯕꯤꯁꯤꯡꯁꯨ ꯍꯪꯅꯔꯁꯦ ꯀꯥꯏ ꯀꯥꯏ ꯆꯠ ꯌꯥꯕꯅꯣ ꯑꯩꯈꯣꯏ ꯍꯥꯟꯅ ꯀꯩꯅꯣ ꯇꯧꯔꯝꯕ ꯁꯨꯝ ꯄꯨꯜꯂꯝꯃ ꯏꯃꯥꯟꯅꯕꯤꯁꯤꯡ ꯃꯣꯏꯁꯨ ꯆꯠꯅꯤꯡꯕ꯭ꯔꯥ ꯈꯣꯠꯅꯤꯡꯕ꯭ꯔꯥꯗ ꯍꯪꯉꯁꯦ꯫
ꯑꯗꯨꯒ ꯍꯣꯏ ꯍꯩ ꯇꯧꯔꯁꯦ ꯑꯗꯨ ꯊꯅ ꯀꯣꯏ ꯊꯔꯨꯔꯁꯦ ꯃꯣꯏꯔꯥꯡꯗꯣ꯫ ꯃꯣꯏꯔꯥꯡꯒꯤ ꯐꯖꯕꯗꯣ ꯌꯦꯡꯊꯔꯨꯔꯁꯤ꯫
ꯌꯦꯡꯉꯨꯔꯁꯦ ꯑꯗꯩ ꯐꯣꯇꯣꯁꯨ ꯅꯝꯃꯛꯁꯦ ꯃꯦꯃꯣꯔꯤ ꯑꯣꯏꯍꯧꯅꯕ ꯑꯩꯈꯣꯏ ꯃꯌꯥꯝꯒꯤ꯫
ꯍꯣꯏ ꯍꯣꯏ꯫ ꯑꯗꯨꯅ ꯐꯔꯅꯤ꯫
ꯑꯣ ꯚꯥꯏꯕꯨ ꯍꯧꯖꯤꯛ ꯀꯩꯗꯧꯔꯕꯅꯤ ꯍꯥꯏꯕꯅꯣ꯫
ꯑꯩ ꯚꯥꯏ ꯑꯩ ꯇꯨꯝꯃ ꯑꯗꯨꯝ ꯂꯩꯔꯝꯕꯅꯤ ꯇꯨꯝꯃꯒ ꯅꯪ ꯋꯥꯔꯤ ꯁꯥꯟꯅꯕꯁꯤꯗꯤ ꯑꯩ ꯍꯧꯒꯠꯂꯛꯑꯦ ꯃꯈꯜꯗꯁꯤ ꯈꯔ ꯅꯨꯡꯉꯥꯏꯊꯣꯛꯑꯦ ꯀꯣꯏ ꯍꯥꯏꯕꯁꯤꯗ꯫
ꯑꯗꯨꯗꯤ ꯀꯩꯅꯣꯗꯨ ꯌꯦꯡꯉꯨꯁꯦ ꯍꯥꯏꯕ꯭ꯔꯣ ꯉꯥꯛꯇꯪ ꯑꯩꯁꯨ ꯍꯧꯕ ꯂꯥꯛꯀꯦ ꯚꯥꯏ꯫
ꯀꯔꯤ ꯀꯥꯏꯗ꯫
ꯀꯕꯣꯀꯪ ꯃꯄꯥꯜ ꯂꯝꯐꯦꯟ ꯄꯥꯠꯀꯤꯗꫭ ꯌꯦꯡꯉꯨꯁꯦ ꯍꯥꯏꯕ꯭ꯔꯣ꯫
ꯌꯥꯏꯅꯦ ꯀꯕꯣꯀꯪ ꯃꯄꯥꯟꯗꯣ ꯑꯗꯨ ꯌꯥꯗꯤ ꯌꯥꯏ ꯈꯔꯗꯤ ꯐꯠꯇꯦ ꯍꯥꯏꯅꯦ꯫ ꯇ꯭ꯔꯁꯨ ꯌꯦꯡꯕꯗ ꯃꯤꯠꯇ ꯅꯨꯡꯉꯥꯏꯍꯟꯕ ꯍꯥꯏꯕ ꯑꯃ ꯂꯩ ꯃꯤꯠꯀꯤ ꯀꯨꯝꯍꯩꯅꯤ ꯑꯗꯨꯁꯨ ꯅꯠꯇ꯭ꯔ꯫
ꯑꯣꯈꫭꯃꯥꯅꯦ ꯍꯣꯏ ꯋꯥꯈꯜꯁꯨ ꯍꯥꯏꯗꯤ ꯋꯥꯈꯜꯁꯨ ꯈꯔ ꯅꯨꯡꯉꯥꯏꯗꯧ ꯃꯥꯟꯕ ꯍꯥꯏꯗꯤ꯫
ꯅꯨꯡꯗꯥꯡꯋꯥꯏꯔꯝ ꯇꯥꯕꯩ ꯑꯗꯨꯋꯥꯏꯗꯨꯗꯒ ꯌꯦꯡꯉꯒ꯫
ꯎꯝ ꯍꯣꯏ ꯅꯨꯡꯁꯤꯠꯀꯥ ꯅꯨꯡꯗꯥꯡꯋꯥꯏꯔꯝ ꯆꯪꯉꯛꯄꯒꯤ ꯅꯨꯡꯁꯤꯠ ꯀꯥꯡ ꯎ ꯁꯤꯠꯄ ꯃꯇꯝꯗ꯫
ꯎꯝ꯫
ꯎꯝ ꯚꯥꯏ ꯑꯗꯨꯗꯤ ꯅꯪꯁꯨ ꯍꯣꯔꯦꯟ ꯍꯧꯖꯤꯛ ꯇꯨꯝꯃꯤ ꯍꯥꯏꯕ ꯅꯠꯇ꯭ꯔꯣ꯫ ꯑꯣ ꯑꯗꯨꯗꯤ ꯚꯥꯏꯖꯣ꯫ ꯍꯧꯒꯠꯅꯉꯥꯏꯒꯤ ꯍꯧꯒꯠꯂꯣ ꯑꯗꯣ ꯀꯩꯀꯩ ꯀꯩꯀꯩ ꯇꯧꯊꯣꯛ ꯌꯥꯕꯅꯣ ꯈꯣꯠꯄꯅꯣ ꯇꯧꯊꯣꯛꯅꯕ꯫ ꯍꫭꯔꯦꯟ ꯅꯨꯃꯤꯗꯥꯡ ꯋꯥꯏꯔꯝ ꯄꯨꯡ꯫ ꯅꯨꯃꯤꯠ ꯇꯥꯔꯛꯄ ꯑꯗꯥꯏ ꯆꯠꯁꯤꯗꯅ꯫
ꯎꯝ ꯍꫭꯏ ꯍꫭꯏ ꯌꯥꯏ꯫
ꯍꯣꯏ ꯑꯗꯨꯗꯤ ꯑꯩ ꯕꯥꯏꯗꯣ ꯑꯗꯨꯝ ꯍꯧꯕ ꯂꯥꯛꯑꯒꯦ꯫
ꯍꫭꯏ ꯍꯣꯏ ꯂꯑꯣ꯫
ꯑꯗꯣ ꯆꯠꯂꯨꯔꯁꯤ ꯌꯦꯡꯕꯗꯣ꯫ ꯑꯗ ꯀꯩꯀꯩꯅꯣꯝ ꯍꯦꯛ ꯁꯤꯡꯖꯨꯔꯥ ꯀꯩꯅ ꯍꯥꯏꯗꯤ ꯆꯠꯄꯗ ꯈꯔ ꯍꯥꯏꯗꯤ ꯃꯐꯝꯗ ꯆꯠꯂꯨꯔ ꯀꯩꯅꯣꯝꯗ ꯑꯣꯏꯔꯁꯨ ꯆꯥꯔ ꯄꯨꯔ ꯆꯠꯁꯦ ꯆꯥꯅꯕ꯫
ꯇꯨꯝ ꯍꯣꯂꯒ ꯀꯩ ꯈꯣꯏꯔꯦ ꯁꯦꯃꯝꯃꯒꯦ꯫ ꯂꯥꯛꯑꯣ ꯑꯗꯨꯝ ꯑꯗꯣ꯫
ꯃꯊꯪꯒꯤ ꯀꯥꯏ ꯀꯥꯏ ꯆꯠ ꯌꯥꯕꯅꯣ ꯀꯥꯏ ꯀꯥꯏ ꯀꯣꯏꯊꯣꯛꯄ ꯌꯥꯕ꯫ ꯋꯥꯈꯜ ꯅꯨꯡꯉꯥꯏꯅꯕ ꯑꯗꯩ꯫ ꯑꯗꯨꯝ ꯑꯗꯨꯏ ꯑꯗꯨꯝꯕꯁꯨ ꯈꯔ ꯈꯟꯅꯁꯦ꯫ ꯍꯣꯏ ꯆꯥꯅ ꯆꯅ ꯍꯥꯏ ꯇꯔꯦ ꯍꯣꯏ ꯚꯥꯏ꯫